ꯑꯣꯀꯦ ꯑꯣꯀꯦ ꯑ
ꯎꯇꯤ ꯑꯁꯪꯕꯒ ꯆꯒꯦꯝ ꯄꯣꯝꯃꯒ ꯊꯣꯡ ꯍꯩꯔꯗꯤ
ꯍꯣꯏ
ꯂꯧꯕ ꯌꯥꯔꯦ ꯍꯥꯏꯔꯤꯅꯦ ꯑꯗꯨ ꯅꯨꯄꯤꯗꯨꯃ ꯊꯣꯡ ꯊꯣꯡ ꯇꯧ ꯊꯁꯦ ꯌꯥꯔꯦ
ꯍꯣꯏ
ꯃ ꯃꯇꯝ ꯃ ꯂꯁ ꯂꯁꯤ ꯀ ꯑꯗꯨꯒꯨꯝꯕ ꯌꯥꯔꯦ ꯑꯗꯨꯒ ꯐꯤ ꯁꯥꯕ ꯍꯩꯇ꯭ꯔꯁꯨ ꯌꯥꯗꯅꯤ ꯐꯤꯤꯁꯥꯇ ꯍꯥꯏꯔꯒꯦ ꯑꯗꯨ ꯌꯥ ꯅꯨꯄꯤ ꯃꯣꯏ ꯐꯤ ꯁꯥꯕ ꯐꯖꯅ ꯍꯩꯖꯤꯟꯒꯗꯣꯏꯅꯤ
ꯎꯝ ꯃꯥ
ꯍꯥꯏꯗꯤ ꯃꯣꯏꯗꯤ ꯌꯨꯝ ꯌꯨꯝꯗꯁꯨ ꯊꯕꯛ ꯏꯪꯈꯥꯡ ꯑꯃ ꯇꯧꯍꯋꯦ
ꯃꯥꯅ ꯃꯣꯏꯅ ꯂꯝ ꯌꯥꯝꯕ ꯆꯠꯊꯣꯛꯄꯁꯨ ꯆꯠꯊꯣꯔꯛꯑꯣ
ꯎꯝ ꯑꯗꯨ ꯃꯣꯏꯅ ꯃꯇꯝ ꯌꯦꯟꯕ ꯃꯇꯝꯗꯤ ꯋꯥꯕꯅꯦꯅ ꯑꯗꯨꯝ ꯁꯥꯕ ꯍꯩꯖꯔꯒꯗꯤ ꯐꯤꯗꯣ ꯂꯣꯟꯒꯦꯔꯥ ꯀꯣꯟ ꯑꯃ ꯂꯩꯁꯤꯗ ꯀꯣꯟꯗ ꯑꯣꯏꯅ ꯁꯥꯒꯦꯔꯥ ꯑꯗꯨꯃꯥꯏꯅ ꯁꯥꯔꯒ ꯂꯩꯖꯔꯗ ꯃꯣꯏꯁꯨ ꯅꯨꯡꯉꯥꯏꯖꯩ
ꯎꯝ
ꯅꯣꯡꯈꯥꯗꯨ ꯀꯣꯏ ꯄꯩꯁꯥ ꯄꯨꯨꯡ
ꯎꯝ
ꯄꯨꯟꯅ ꯆꯪꯃꯤꯟꯅꯕꯒꯨꯝꯕ ꯑꯩꯗꯤ ꯑꯩꯈꯣꯏ ꯁ꯭ꯋꯥꯏꯗꯗꯤ ꯇꯧꯅꯗ꯭ꯦꯗꯔ ꯑꯩ ꯆꯠꯅꯦ ꯑ ꯀꯁꯤ ꯍꯣꯏ ꯃꯣꯏ ꯆꯠꯔꯒ ꯂꯩꯁꯥꯔꯤ ꯀꯥꯟ ꯆꯠꯄꯒꯨꯝꯕ ꯑꯗꯨꯒ ꯑꯣꯏꯅ ꯆꯠꯂꯦ ꯆꯠꯂꯔꯕꯗ ꯑꯉꯥꯡ ꯌꯥꯎꯔꯛꯑꯀꯥꯟꯗ ꯁꯨꯝ ꯂꯣꯡ ꯐꯥꯗ ꯀꯁꯨꯨꯝ ꯀ ꯂꯩꯕ ꯅꯦ ꯍꯥꯏꯅ ꯁꯨꯝ ꯐꯉꯥ ꯐꯠꯇ꯭ꯔꯀꯥꯟꯗ ꯅꯨꯄꯤ ꯃꯁꯦꯟ ꯆꯠꯄꯒꯨꯝꯕꯗꯤ ꯑꯗꯨꯗꯤ ꯑꯗꯨꯝ ꯆꯠꯅꯩ
ꯑꯠ
ꯋꯥꯉꯗꯤ ꯃꯣꯏ ꯆꯠꯄꯒꯤ ꯃꯇꯝꯗꯨꯗꯁꯨ ꯐꯪꯉꯔꯣꯏꯕ
ꯎ
ꯐꯤꯒꯨꯝꯕ ꯁꯥꯖꯤꯟ ꯍꯥꯎꯧꯕ ꯍꯩꯁꯦ ꯈꯔ ꯀꯥꯟꯅꯔ ꯍꯧꯖꯤꯛꯀꯥꯟꯗꯤ ꯅꯨꯄꯥꯁꯤꯡꯁꯤ ꯐꯣꯛ ꯍꯦꯛ ꯁꯥꯔꯕ ꯃꯥꯜꯂꯦꯗꯅ ꯐꯤꯁꯦ
ꯑꯦ ꯍꯧꯖꯤꯛꯀꯥꯟ ꯅꯨꯄꯥꯈꯩꯗꯤ ꯄꯩꯁꯥꯕꯨ ꯐꯪꯅꯤ ꯍꯥꯏꯔꯗꯤ ꯍꯧꯖꯤꯛꯇꯤ ꯃꯤꯉꯩꯁꯦ ꯏꯀꯥꯏꯒꯤ ꯑꯗꯨꯃꯥꯏꯅ ꯂꯩꯅꯗ꯭ꯔꯦꯗ ꯍꯧꯖꯤꯛꯇꯤ ꯄꯩꯁꯥꯁꯦ ꯐꯪꯅꯅꯦ ꯍꯥꯏꯗ ꯎꯝ
ꯍꯥꯏꯗꯤ ꯅꯨꯄꯥ ꯑꯃꯅ ꯐꯤ ꯁꯥꯏ ꯍꯥꯏꯕꯗꯣ ꯃꯣꯏꯗ ꯇꯥꯕ ꯇꯟꯗ꯭ꯔ ꯍ ꯃꯑꯣꯡ ꯉꯥꯏꯍꯥꯛꯇꯪ ꯁꯥꯖꯤꯟꯅꯕꯒꯨꯝꯕ ꯉ ꯑꯩꯒꯤ ꯑꯩ ꯍꯣꯃꯣꯟꯅꯤ ꯍꯦꯛꯒ ꯍꯥꯏꯖꯤꯟꯅꯔꯒ ꯐꯤ ꯉꯥ ꯁꯥꯕꯒꯨꯝꯕ
ꯃꯥꯅ
ꯑꯗꯨꯒ ꯂꯣꯏꯔꯀꯥꯟꯗꯒꯝ ꯆꯨꯝꯅ ꯂꯩꯐꯝ ꯊꯣꯛꯄ ꯅꯨꯄꯥꯝꯃꯨ
ꯎꯝ
ꯌꯥꯎꯅ ꯃꯦꯕ
ꯃꯥ
ꯑ ꯑꯩꯁꯤ ꯌꯥꯝ ꯋꯥꯅꯔꯝꯗꯦꯅ ꯍꯅꯖꯨꯞꯁ꯭ꯔꯪꯔꯅꯤ ꯁꯕ ꯈꯣꯠꯄ ꯐꯤ
ꯁꯅꯥꯏꯣꯟ
ꯠꯇꯋꯥꯗꯗꯤ ꯑꯗꯨꯝ ꯉꯥ ꯑꯗꯨꯝ ꯍꯥꯏꯗꯤ ꯉꯥ ꯀꯩꯀꯩ ꯉꯥꯗꯤ ꯑꯗꯨꯝ
ꯑꯩꯈꯣꯏꯁꯦ ꯐꯥꯝ ꯐ꯭ꯔꯥꯝ ꯃꯀꯣꯟꯅꯤꯅ ꯉꯥꯥꯁ ꯑꯗꯨꯝ ꯐꯪꯉꯦ ꯑꯩꯈꯣꯏ ꯑꯦꯔꯤꯌꯥꯗ ꯑꯗꯨꯝ ꯑꯀꯣꯏꯕꯗꯣ ꯑꯗꯨꯝ ꯑꯩꯈꯣꯏꯁꯨ ꯂꯣꯟꯕꯤ ꯀꯩ ꯃꯌꯥꯝ ꯂꯩ ꯑꯗꯨꯅ ꯉꯥꯗꯤ ꯑꯗꯨꯝ ꯐꯪꯉꯦꯅꯤ ꯉꯥ ꯑꯗꯨꯝ ꯐꯪꯉꯦ
ꯎꯝ ꯉꯁꯨ ꯀꯦ ꯀ ꯉꯗꯤ ꯑꯗꯨ ꯀꯩꯅꯣꯅ ꯃꯥ ꯀꯦꯠꯇꯗꯤ
ꯥꯡꯦ ꯃꯥꯔꯒꯦꯠ ꯔꯧ ꯃꯦꯔꯒꯟ
ꯎꯝ
ꯑꯗꯨꯗꯗꯤ ꯒꯂꯥꯁ ꯀꯞ ꯀꯃꯟ ꯀꯥꯕꯤ ꯉꯝꯨ ꯄꯔꯣꯨꯝ
ꯄꯣꯝꯁꯤꯡꯗꯤ
ꯑꯝ
ꯍꯥꯎꯕꯅꯤ ꯄꯣꯔꯣꯝꯁꯤꯗ ꯍꯪꯒꯥꯝꯗ ꯑꯩ ꯄꯣꯔꯣꯝꯒꯤ ꯃꯥꯒꯤ ꯐꯖꯕꯗ ꯃꯥꯗꯤ ꯁꯦꯝꯕ ꯀꯥꯟꯗ ꯀꯛꯈꯤꯕ ꯁꯦꯞꯁꯦ
ꯎꯝ
ꯀꯥꯏꯗꯌꯦ
ꯎꯝ ꯍꯣꯏ ꯈꯨꯊꯣꯡ ꯈꯨꯊꯣꯡꯒꯤ ꯈ ꯀꯩ ꯇꯧꯔꯦ ꯎꯝ
ꯎꯝ ꯍꯥꯏꯗꯤ ꯃꯥꯁꯦ ꯃꯄꯥꯡꯒꯩꯁꯨ ꯀꯜꯂꯤꯗꯅ
ꯑ ꯀꯜꯂꯀ ꯑꯗꯨꯗꯤ ꯆꯥꯛ ꯆꯥꯛ ꯂꯥꯎꯋꯦ ꯄꯣꯠꯇ
ꯎꯝ ꯍꯥꯏꯗꯤ ꯃꯥꯥꯏ ꯃꯄꯥꯡꯒꯜ ꯄꯣꯂꯣꯝ ꯂꯩꯕ ꯖꯒꯥꯁꯤ ꯉꯥ ꯑꯇꯣꯞꯄ ꯂꯩꯕ ꯉꯝꯗꯦ ꯍꯥꯏꯅꯤ
ꯎ ꯉꯥ ꯃꯆꯥꯁꯦ ꯑꯩꯈꯣꯏꯒꯤ ꯉꯁꯥꯡ ꯑꯗꯩꯗꯤ ꯉꯥꯔꯪꯁꯦ
ꯎꯝ
ꯅꯥꯄꯤ ꯃꯤ ꯂꯩꯉꯝꯗ ꯃꯣꯏꯗꯤ ꯑꯗꯨꯝ ꯀꯨꯠ ꯀꯨꯠ ꯌꯣꯠꯄꯖꯥꯠꯅꯤ ꯎꯝ ꯍꯪꯉꯣꯏ ꯆꯥꯏ ꯀꯩꯅꯣ ꯃꯣꯏ ꯍꯪꯉꯣꯏꯕꯧ ꯂꯩꯅꯝꯄꯣꯠꯇꯦ
ꯍꯪꯉꯣꯏꯆꯥꯏ ꯃꯣꯏꯁꯦ ꯑꯗꯨꯒ ꯍꯥꯏꯗꯤ ꯃꯣꯏꯅ ꯂꯩꯕ ꯃꯐꯝꯁꯦ ꯑꯠꯇ ꯃꯥꯅ ꯆꯠ ꯕꯁꯦ ꯏꯁꯤꯡ ꯅꯩ ꯍꯥꯏ
ꯑꯝ
ꯏꯁꯤꯡꯁꯦ ꯀꯅ ꯈꯥꯏꯔꯒ
ꯀꯟꯒ꯭ꯔ ꯄꯣꯅꯤ ꯃꯄꯥꯡꯒꯟꯗꯤ
ꯄꯅ ꯀꯜꯂꯤ
ꯎꯝ
ꯃꯣꯏꯁꯦ ꯐꯥꯅ ꯉꯝꯗꯦ ꯌꯥꯝ ꯄꯥꯛꯅ ꯂꯣꯡꯒꯨꯝꯕ ꯃꯗꯨ ꯑꯩꯁ ꯂꯪꯉꯒ ꯐꯥꯕꯅ ꯊꯤꯡꯅꯤ ꯃꯣꯏꯁꯨ ꯄꯉ ꯉꯝꯗꯦꯦ ꯈꯣꯏꯅꯔꯛꯇꯗꯤ ꯐꯥꯗꯤ ꯑꯣꯏꯊꯣꯛꯇ꯭ꯔꯦ
ꯃꯥ
ꯑꯩꯈꯣꯏꯅ ꯑꯗꯨꯝ ꯐꯥꯕ ꯍꯥꯏꯗꯨ ꯃꯔꯛ ꯃꯔꯛꯇ ꯐꯥ ꯈꯣꯡꯕ
ꯎꯝ ꯃꯣꯏ ꯀꯣꯏ ꯑꯇꯥꯅ ꯊꯔꯗꯤ
ꯑꯣꯏ ꯌꯥ ꯎꯝ
ꯑꯩꯈꯣꯏꯒꯤ ꯁ꯭ꯋꯥꯏꯗ ꯐꯥꯅꯔꯤꯕ ꯈꯣꯏꯗꯤꯅꯗꯤ ꯌꯥꯗ꯭ꯔꯦ ꯃꯣꯏ ꯑꯇꯥꯡꯕ ꯍꯧꯖꯤ ꯀꯅꯤ ꯃꯦꯆꯤꯟꯒꯤ ꯍꯣꯏ ꯈ ꯊꯣꯗꯅ ꯊꯑꯣꯏꯅ ꯈꯣꯏ ꯄꯥꯕ ꯆꯠꯄ ꯀꯥꯡꯕꯨ ꯑꯃꯁꯨ ꯊꯣꯛꯑꯦ ꯍꯧꯖꯤꯛꯇꯤ
ꯇꯣꯏ ꯇꯥꯏ
ꯊꯕꯛ ꯑꯃ ꯑꯣꯏꯅ ꯈꯣꯏ ꯊꯥꯕꯅ ꯁꯤꯟꯐꯝ ꯑꯣꯏꯖꯕ ꯃꯤ ꯊꯣꯛꯑꯕ
ꯂꯩ ꯂꯩ ꯂꯩ
ꯎꯝ
ꯑ ꯀꯣꯏ ꯑ ꯈꯣꯏꯁꯤꯅ ꯆꯣꯞꯄꯒ ꯉꯥ ꯐꯥꯕ ꯍꯩꯈꯤꯕꯅꯤ ꯑꯗꯨ ꯀꯥꯟꯅꯔꯦ
ꯎꯝ ꯑ
ꯍꯥꯏꯗꯤ ꯃꯣꯏꯅꯒ ꯐꯪꯉꯁꯦ ꯂꯂꯣꯟꯕꯤꯅ ꯐꯃꯜ ꯍꯦꯜꯂꯦ ꯏ ꯐꯥ ꯑꯇꯣꯞꯄ ꯍꯥꯡꯅ ꯇꯧꯔꯤꯕ ꯀꯥꯡꯕꯨꯁꯤꯡꯗꯨꯗ ꯍꯦꯜꯂꯦꯕ
ꯎꯝ
ꯃꯣꯏꯗꯤ ꯇꯦꯛꯅꯤꯛꯁꯦ ꯑꯗꯨꯝ ꯐꯖꯅ ꯈꯪꯉꯗꯈ꯭ꯔꯦ ꯑꯗꯨꯝ ꯀꯣꯏꯥ ꯀꯣꯏꯔ ꯉꯥ ꯐꯥꯕ ꯍꯩꯕꯁꯦ
ꯎꯝ
ꯅꯃ ꯑꯗꯨꯒꯦꯗꯝ ꯑꯅꯦ
ꯎꯝ
ꯎ ꯍꯩꯖꯤꯛꯇꯤ ꯍꯩꯖꯤꯜꯂꯣ ꯍꯥꯏꯕꯅꯤꯅ ꯅꯣꯡ ꯀꯩꯀꯩ ꯁꯨꯔꯛꯄ ꯀꯥꯟꯗ ꯇꯨꯔꯦꯟꯗ ꯀꯩꯅꯣ ꯇꯧꯔ ꯊꯤꯟꯊ꯭ꯔꯣꯛ ꯇꯧꯔꯒ ꯉꯥ ꯐꯕ ꯀꯂꯔꯅꯤ
ꯎꯝ ꯀꯩ ꯇꯔꯦꯟꯅꯣ ꯕ꯭ꯔꯣꯔꯤꯕꯣ
ꯀꯩꯅꯣꯅꯤꯗ ꯂꯣꯛꯇꯥꯛ ꯃꯔꯤꯟ ꯑꯣꯏ
ꯑꯣ ꯀꯩꯅꯣ ꯑꯣꯏꯗꯣꯏꯔꯣ ꯑꯃ ꯀꯔꯤ
ꯀꯔꯤ ꯀꯔꯤ ꯏꯊꯥꯏ ꯗꯥꯝꯒꯤ ꯀꯩꯅꯣꯝ ꯍꯥꯏꯒꯗꯅꯦ ꯄ꯭ꯔꯣꯖꯦꯛꯀꯤꯗꯣ
ꯑꯥ ꯑꯗꯨ ꯃꯔꯤꯟꯗꯨ ꯑꯣꯏꯗꯣꯏꯅꯦ ꯇꯨꯔꯦꯟ ꯑꯗꯨꯨꯝ ꯁꯝꯅꯔꯛꯂꯦ
ꯎꯝ
ꯂꯣꯛ ꯇꯥꯛ ꯀꯣꯏꯁꯤꯀꯦ ꯂꯩꯅꯣ
ꯎꯝ ꯉꯥ ꯐꯥꯅꯩꯅꯦ ꯄ꯭ꯔꯣꯖꯦꯛꯀꯤꯗꯨ ꯑꯗꯨꯝ
ꯄ꯭ꯔꯣꯖꯤꯛꯀꯤ ꯃꯣꯏꯒꯤ ꯒꯥꯔꯤ ꯇꯌꯥꯔ ꯌꯦ ꯃꯣꯏ ꯄꯝꯕ ꯇꯥꯔꯦ ꯇꯣꯡꯉ ꯇꯣꯡꯉ ꯍ ꯌꯥꯅꯤ ꯌꯥꯅ ꯐꯥ ꯂꯩ ꯍꯥꯏꯒ
ꯎꯝ
ꯃꯣꯏꯁꯨ ꯕꯤꯠ ꯑꯃꯅꯤꯗ ꯃꯣꯏꯁꯨ ꯅꯨꯡꯉꯥꯏꯔꯦ ꯄꯣꯠꯅꯤꯗ
ꯎꯝ
ꯑꯗꯨꯣꯏꯖꯤꯦ ꯑꯃꯨꯛ ꯈꯣꯏꯗꯧꯕ ꯃꯔꯤꯗꯨ ꯁꯥꯡꯗ꯭ꯔꯗꯤ ꯌꯥꯗꯦꯕ ꯉꯥ ꯑꯆꯧ ꯐꯥ ꯎꯝ
ꯎꯝ
ꯉꯥꯄ꯭ꯔꯨꯝ ꯉꯥꯄ꯭ꯔꯨꯝꯒ ꯉꯉꯥ ꯐꯥꯕꯩꯒ ꯑꯃꯨꯛ ꯈꯦꯅꯔꯦ ꯃꯣꯏꯁꯤꯁꯨ ꯇꯧꯔꯤꯁ ꯃꯄꯨꯡ ꯐꯥꯕꯒꯤꯩꯅꯣ ꯃꯆꯤꯟ ꯆꯥꯎꯕ ꯑꯣꯏꯕ ꯅꯠꯇ꯭ꯔꯗꯤ
ꯇꯤꯟꯊꯣꯔꯣꯛꯀ ꯇꯧꯔꯒ
ꯎ ꯑꯗꯨꯗꯒꯤ ꯃꯈꯣꯟꯗꯨ ꯊꯤꯡꯖꯤꯟꯈ꯭ꯔꯒ ꯈꯨꯠ ꯈꯔ ꯏꯟꯁꯤꯜꯂꯒ ꯑꯗꯨ ꯑꯗꯨꯗꯒꯤ ꯃ ꯅꯣꯏ ꯆꯥꯕ ꯐꯠ ꯂꯥꯎ ꯆꯤꯟꯊꯣꯔꯛꯄ
ꯎꯝ
ꯍꯥꯏꯗꯤ ꯉꯥꯄꯨꯝꯁꯦ ꯑꯗꯨꯝ ꯇꯞꯂꯤ ꯇꯞꯂꯤ ꯆꯤꯡꯊꯣꯛꯂꯛꯑꯦ ꯑꯗꯨ ꯆꯦꯟꯒꯤꯕ
ꯆꯅꯤ
ꯑꯩ ꯃꯩꯈꯥꯏꯅꯔꯒ ꯑꯗꯨꯝ ꯑꯗꯨ ꯅ ꯇ ꯆ ꯆꯦꯟꯒꯦ ꯍꯥꯏꯁꯦ ꯃꯣꯏ ꯃꯅꯨꯡꯗ ꯍꯥꯏꯗꯤ ꯃꯈꯨꯟꯁꯦ ꯑꯗꯨꯝ ꯌꯥꯠꯂꯒ ꯑꯗꯨꯝ ꯊꯝꯕꯖꯠꯅꯤꯗ
ꯃꯥꯅꯦ
ꯑꯦꯃꯥꯔꯖꯦꯟꯁꯤ ꯂꯥꯛꯑꯀꯥꯟꯗ ꯆꯦꯟꯈꯤꯕ ꯈꯣꯠꯈꯤꯕ ꯌꯥꯔꯕ
ꯎꯝ
ꯃꯣꯏ ꯍꯥꯏꯕ ꯑꯗꯨꯒ ꯎꯆꯤ ꯍꯥꯏꯕꯕꯨ ꯇꯤꯟꯅꯕ ꯃꯣꯏꯁꯤꯗꯤ ꯑꯌꯨꯝ ꯁꯥꯕꯗ ꯑꯗꯨꯝ ꯍꯥꯏꯕꯗꯤ ꯀꯩꯅꯣꯁꯣ ꯃꯄꯨꯟꯁꯦ ꯀꯩꯅꯣꯒꯤ ꯃꯔꯤ ꯃꯉꯥꯃꯨꯛꯀꯤ ꯆꯥꯡꯁ ꯑꯗꯨꯝ ꯐꯂ ꯈꯅꯤ
ꯎꯝ
ꯑꯗꯨꯅꯤ ꯑꯩꯈꯣꯏ ꯂꯧꯐꯝꯗꯒ ꯎꯆꯤ ꯐꯥꯕꯗ ꯃꯩꯈꯨ ꯊꯥꯖꯤꯜꯂꯒ ꯐꯥꯕ ꯃꯩꯈꯨꯟ ꯃꯌꯥꯝ ꯑꯃ ꯃꯩꯈꯨ ꯃꯌꯥꯝ ꯊꯣꯛꯂꯛꯄꯁꯨ ꯎꯝ
ꯀꯔꯝꯕꯗꯒꯤꯩ ꯊꯣꯛꯂꯛꯇꯣꯏꯅꯣ ꯒ꯭ꯌꯥꯟ ꯇꯥꯗꯕ
ꯍꯥꯏꯗꯤ ꯊꯥ ꯊꯥꯖꯤꯟꯈ꯭ꯔꯒ ꯃꯤ ꯃꯤ ꯌꯥꯝꯗ꯭ꯔꯗꯤ ꯌꯥꯗꯦ ꯑꯗꯨꯗꯤ ꯕꯣꯔꯥ ꯄꯥꯏ ꯉꯥꯏ ꯂꯩꯕꯤꯗꯨꯅꯦꯕ
ꯎꯝ
ꯑꯗꯨꯃꯥꯏꯅ ꯇꯧꯔ ꯐꯥꯔꯩ ꯒꯟꯖꯥꯒ ꯊꯥꯖꯤꯟꯈ꯭ꯔꯗꯤꯗꯤ ꯂꯣꯏꯗꯣꯢ ꯕꯖꯥꯅꯤ
ꯉꯥꯑꯣꯔꯒ ꯊꯣꯛꯂꯛ ꯀꯅꯤꯍꯦ ꯎꯝ
ꯇꯦꯡ ꯇꯨꯔꯦꯡ ꯉꯥꯎꯗꯕꯁꯨ ꯌꯥꯠꯅꯤ ꯑꯗꯨ ꯃꯣꯏ ꯁꯦꯟꯐꯝ ꯈꯪꯗꯦꯗꯅ ꯋꯥꯅ ꯗꯧꯖꯅꯤꯗ ꯎꯆꯤ ꯑꯩꯈꯣꯏ ꯁꯤꯗꯁꯨ ꯎꯆꯤꯒ ꯎꯇꯤꯟꯒ ꯄꯥꯔꯒ ꯂꯣꯏꯔꯦ ꯍꯧꯖꯤꯛ ꯂꯩꯕꯥꯛ ꯊꯣꯟꯖꯤꯟ ꯐꯥꯎꯒꯔꯥꯛ ꯗꯣꯏꯖꯥꯛꯅꯤ ꯊꯣꯟꯖꯦꯜ ꯃꯨꯛ ꯐꯥꯎꯒꯠ ꯊꯣꯟꯖꯦꯜ ꯃꯨꯛ ꯐꯥꯎꯒꯠ ꯇꯧꯅ ꯁꯥꯟꯅ ꯂꯩꯔꯤ ꯒ꯭ꯌꯥꯟ ꯃꯦꯟ ꯇꯥꯗꯕꯤꯅꯦ
ꯎꯝ
ꯎꯆꯤ ꯂꯩ ꯃꯐꯝꯁꯦ ꯌꯨꯝ ꯀꯩ ꯑꯥꯒ ꯍꯥꯏꯔꯗꯤ ꯕꯦꯔꯥ ꯀꯥꯏꯌꯦꯕ ꯑꯗꯨꯗ ꯌꯦꯡꯉꯥꯏꯗ ꯇꯣꯈꯥꯏꯔ ꯁꯤꯃꯦꯟ ꯁꯤꯃꯦꯟ ꯃꯥꯍꯤ ꯍꯥꯏꯩꯖꯤꯟꯈ꯭ꯔꯒꯁꯨ ꯁꯤꯃꯦꯟꯗꯣ ꯇꯥꯎꯔ ꯂꯩꯕꯤꯕꯗꯨ ꯂꯩꯌꯦꯕ ꯃꯈꯥ ꯂꯩꯔꯤ ꯄꯨꯔ ꯂꯩꯕꯥꯛ ꯃꯌꯥꯝꯗꯣ ꯎꯆꯤꯥ ꯌꯥꯝꯃꯨꯔꯒꯗꯤ ꯂꯩꯄꯥꯛ ꯃꯌꯥꯝꯗꯣ ꯂꯣꯏ ꯈꯨꯨꯠꯂꯒ ꯄꯨꯔꯥ ꯄꯣꯐꯞ ꯂꯎꯔꯒ ꯌꯨꯝꯗꯗꯤ ꯄꯤꯂꯔ ꯍꯥꯏ ꯌꯨꯝꯁꯤ ꯄꯨꯔꯞ ꯄꯤꯂꯔ ꯍꯥꯏꯅ ꯇꯧꯕꯗꯨ ꯄꯤꯂꯔꯗꯨꯣ ꯅꯥꯀꯟ ꯑꯃꯝꯗꯣ ꯆꯦꯞꯊꯔꯛꯑꯦꯕ ꯂꯩꯕꯥꯛ ꯃꯄꯥꯒꯟ ꯀꯟꯕꯥ ꯉꯝꯗꯦ
ꯃꯣꯏꯒꯤꯗꯤ ꯍꯥꯡꯗꯣꯡ ꯊꯝꯕ ꯍꯥꯡꯗꯣꯡ ꯊꯝꯕꯅꯅ ꯈ꯭ꯋꯥꯏꯗꯤ ꯐꯔꯦ
ꯍꯧꯗꯣꯡꯉꯦꯅ ꯑꯅꯤꯃꯨꯛ ꯊꯝꯃꯦ ꯄꯨꯔꯥ ꯎꯇꯤꯟ ꯆꯥꯛ ꯆꯥꯃꯤꯟꯅ ꯂꯩ
ꯐꯖꯔꯦ ꯑꯗꯨꯗꯤ
ꯅꯥꯀꯟꯗ ꯆꯥꯛ ꯆꯥꯃꯤꯅ ꯂꯩꯔꯝꯕꯗꯨꯗꯥ ꯀꯥ
ꯑꯁ ꯑꯩꯏꯀꯣꯢ ꯁꯨ ꯑꯇꯩ ꯌꯨꯝꯁꯤꯗ ꯎꯆꯤ ꯃꯌꯥꯝꯁꯤꯅ ꯀꯩꯅꯣ ꯗꯣꯡꯗꯥꯡ ꯗꯣꯡꯗꯥꯡ ꯅꯨꯃꯤꯗꯥꯡ ꯍꯥꯏꯕ ꯂꯩꯇꯦ ꯑꯍꯤꯡꯉꯦ ꯅꯨꯡꯇꯤ ꯅꯥꯏꯕ ꯂꯩꯇꯦ ꯇꯧꯔꯝꯃꯜꯅꯤ ꯁꯤ ꯃꯊꯛ ꯀꯩꯀꯩꯗꯤ ꯑꯗꯏꯗꯤ ꯍꯥꯡꯗꯣꯡ ꯑꯃ ꯂꯣꯏꯁꯜꯂꯦ ꯑꯣꯜꯂꯛꯀꯥꯟꯗ ꯃꯆꯥ ꯀꯣꯛꯂꯛꯄꯗꯩꯗꯤ ꯑꯁ ꯎꯆꯦꯛ ꯍꯧꯖꯤꯛ ꯆꯦ ꯀꯃꯣꯛ ꯂꯥꯛꯍꯧꯗꯔ ꯑꯩꯈꯣꯏ ꯍꯣꯡꯒꯤ ꯍꯥꯡꯗꯣꯡ ꯑꯍꯨꯝ ꯂꯩ ꯑꯩꯈꯣꯏ
ꯁꯤꯗ ꯎꯆꯤ ꯐꯥꯅꯦꯅ ꯇꯧꯔꯒ ꯍꯧꯗꯣꯡ ꯄꯨꯔꯛꯄ ꯍꯧꯗꯣꯡ ꯑꯣꯏꯅ ꯊꯥꯜꯂꯤ ꯌꯗꯦꯗꯥ ꯕꯦꯔꯥ ꯀꯔꯒꯥ ꯂꯩꯔꯝꯃꯤ
ꯎꯝ
ꯁꯤ ꯐꯥꯒꯗ꯭ꯔꯦ ꯍꯥꯏꯔꯒ ꯐꯃꯨꯡꯗꯨ ꯃꯊꯛꯁꯤ ꯑꯗꯨ ꯀꯥ ꯀꯥ ꯃꯊꯤ ꯐꯥꯖꯤꯜꯂꯤ ꯑꯩ ꯐꯃꯨꯡꯗꯨꯒ ꯃꯊꯤ ꯐꯩꯖꯤꯜꯂꯝꯗꯃ ꯅꯍꯥꯟꯗꯤ ꯄꯨꯁꯤꯜꯂ ꯁꯄꯟ ꯇꯧꯔ ꯀꯟꯕꯅꯦ ꯃꯥ ꯐꯥꯖꯤꯂꯨꯗꯣꯏ ꯁꯦꯡꯗꯣꯛ ꯕꯃꯥ ꯀꯣꯏꯊꯤ ꯊꯤꯔꯦ ꯑꯗꯨ ꯄꯥꯏ ꯄꯨꯁꯤꯜꯂꯒ ꯃꯥ ꯐꯥꯖꯤꯜꯂꯤ ꯃꯄꯥꯗ ꯊꯝꯕꯄꯟ ꯀꯜꯂꯦ ꯃꯥꯁꯦ ꯑꯗꯨꯩ ꯆꯪꯉꯛꯀꯦꯗ
ꯎꯝ
ꯀꯤꯗꯕ ꯖꯥꯠꯗꯦꯗ ꯑꯩꯅ ꯁꯨꯝ ꯃꯥꯁꯨ ꯄꯨꯁꯤꯜꯂꯛ ꯀꯟꯕꯁꯦ ꯃꯔꯤꯔꯛ ꯃꯉꯥꯔꯛꯇꯤ ꯑꯩꯅ ꯄꯨꯁꯤꯟ ꯄꯨꯁꯤꯜꯂꯛ ꯀꯟꯕꯅꯦꯕ ꯑꯗꯨ ꯃꯥꯅꯤ ꯑꯪꯕꯖꯥꯠꯅꯤꯗ ꯑꯩꯩꯅ ꯁꯤ ꯑꯩꯅ ꯊꯤ ꯐꯥꯖꯤꯜꯂꯝꯕꯗꯣ ꯈꯣꯠꯄꯗꯣ ꯃꯣꯏꯁꯦ ꯑꯗꯨꯃꯥꯏꯅ ꯈꯔ ꯈꯔ ꯑꯗꯨꯝ ꯇꯧꯗ ꯌꯥꯗ ꯎꯝ
ꯍꯣꯏ
ꯍꯥꯏꯗꯤ ꯍꯧꯗꯣꯡ ꯉꯥꯏꯔꯤ ꯏꯀꯥꯏ ꯈꯪꯗꯅ ꯍꯧꯗꯣꯡ ꯉꯥꯏꯔꯤꯅꯦ
ꯍꯥꯡꯗꯣꯡꯑꯒ ꯍꯨꯏꯒꯁꯦ ꯁꯤꯡꯕꯁꯦ ꯑꯗꯨꯝ ꯈꯔꯗꯤ ꯈꯦꯠꯅꯩꯅꯦ ꯍꯨꯏꯅ ꯑꯗꯨꯝꯕꯩ ꯍꯥꯏꯔꯗꯤ ꯈꯔ ꯐꯩꯕ
ꯑꯩ
ꯍꯨꯏꯗ ꯍꯥꯏꯅ ꯇꯅꯥ ꯍꯦ
ꯍꯧꯗꯣꯡꯅꯤꯅ ꯑꯃꯨꯛ ꯁꯤꯡꯉꯒꯁꯨ ꯑꯣꯏꯣꯏ ꯀꯩꯅꯣꯝ ꯌꯥꯎ ꯐ
ꯎꯝ
ꯃꯁꯥꯀꯗꯔ ꯌꯥ ꯌꯥ